ꯑꯥ ꯇꯥꯔꯦ ꯇꯥꯔꯦ
ꯑꯣ ꯑꯩꯅ ꯇꯧꯕ ꯌꯥꯗ꯭ꯔꯦꯅꯤꯅꯦ
ꯀꯥꯏꯗ ꯀꯣꯏꯊꯥ ꯔꯨꯁꯦ ꯍꯥꯏꯅꯣ ꯆꯥꯔꯦ
ꯀꯔꯤ ꯃꯊꯦꯜ
ꯍꯋꯥꯏ ꯊꯣꯡꯉꯦ ꯅꯣꯏꯒꯤꯗꯤ
ꯑꯩꯈꯣꯏꯒꯤ ꯏꯔꯣꯝꯕ ꯆꯥꯏꯌ‌ꯦ ꯏꯔꯣꯝꯕ
ꯍꯥꯎꯕ꯭ꯔꯣ
ꯍꯥꯎꯦ ꯁꯛꯊ ꯀꯌꯥ ꯀꯔꯤ
ꯍꯟꯗꯛ ꯀꯥꯏ ꯀꯥꯏꯗꯅ ꯀꯣꯏꯊꯗꯔꯒꯦ
ꯑꯩꯁ ꯀꯣꯏꯕꯁꯦ ꯆꯠꯇꯤ ꯆꯠꯅꯤꯡꯉꯦꯕꯣ ꯄ꯭ꯂꯥꯟ ꯃꯤ ꯇꯧ ꯇꯧꯗ꯭ꯔꯤꯌꯦ
ꯍꯗꯛ ꯍꯟ ꯇꯛ ꯆ ꯆꯍꯤꯍꯤꯁꯤꯗ ꯇꯧꯕ ꯌꯥꯏ ꯀꯩꯅꯣ
ꯌꯥꯏ ꯌꯥꯕꯕꯨꯗ ꯑꯩꯗꯤ ꯀꯩꯅꯣꯒꯨꯝꯕꯗꯣ ꯆꯠꯅꯤꯡꯕꯅꯤꯅ ꯆꯠꯄꯩꯗꯤ ꯑꯩꯈꯣꯏ ꯑꯅꯛꯄ ꯁ꯭ꯋꯥꯏꯗ ꯅꯣꯠ ꯏꯁꯇ ꯑꯣꯏꯁꯨꯀꯣ ꯑꯗꯨꯒꯨꯝꯕꯗꯨꯗ ꯀꯣꯏꯕ ꯆꯠꯅꯤꯡꯉꯦꯕ ꯃꯣꯏꯒꯤ ꯍꯧꯖꯤꯛꯇꯤ ꯑꯅꯧ ꯑꯅꯧꯕ ꯃꯌꯥꯝ ꯀꯩꯅꯣ ꯊꯣꯛꯑꯦꯗꯅ ꯍꯥꯏꯗꯤ ꯑꯗꯨꯝ ꯀꯣꯏꯕ ꯆꯠꯄꯒꯤ ꯃꯣꯏ ꯄꯦꯛꯀꯦꯁꯀꯨꯝꯕ ꯁꯦꯝꯃ ꯁꯦꯝꯃꯒ ꯄꯨꯕꯗꯣ ꯑꯩꯈꯣꯏꯅ ꯄꯩꯁꯥ ꯍꯣꯇꯦꯜꯁꯤ ꯀꯩꯗꯒꯤ ꯂꯣꯏꯅ ꯑꯥꯗ ꯇꯧꯕꯗꯣ ꯑꯩ ꯑꯗꯨꯒꯨꯝꯕꯗꯨꯗ ꯍꯧꯅ ꯍꯧꯅꯅ ꯆꯠꯂꯗꯤ ꯅꯨꯡꯉꯥꯏꯗꯧꯅꯤ ꯍꯥꯏꯗꯧꯅ
ꯆꯠꯁꯦ ꯌꯥꯏꯌꯦ ꯍꯟꯗꯛ ꯆꯍꯤꯗ
ꯑꯗꯨꯅꯦ ꯄꯩꯁꯥꯁꯨ ꯍꯥꯏꯗꯤ ꯌꯥꯝ ꯀꯥ ꯍꯦꯟꯅ ꯌꯥꯝꯕ ꯑꯣꯏꯗꯕꯅꯦꯕ ꯈꯪꯕ꯭ꯔꯥ ꯈꯔ ꯌꯥꯝꯃꯁꯨ ꯑꯗꯨꯝ ꯑꯗꯨꯝ ꯑꯩꯈꯣꯏꯅ ꯄꯩꯁꯥ ꯊꯣꯛꯇꯕꯅꯤꯅ ꯌꯥꯝ ꯑꯔꯥꯞꯄꯗ ꯉꯝꯗ꯭ꯔꯁꯨ ꯈꯔ ꯅꯛꯄ ꯂꯨꯄꯥ ꯅꯍꯥꯟ ꯃꯦꯘꯥꯂꯌꯥꯒꯤ ꯑꯩꯅ ꯎꯀꯥꯟꯗ ꯂꯨꯄꯥ ꯂꯤꯁꯤꯡ ꯅꯤ ꯃꯄꯥꯟ ꯃꯤ ꯑꯃꯃꯝꯗ ꯑꯩꯠ ꯊꯥꯎꯖꯟ ꯍꯥꯏꯌꯦꯕꯀꯣ ꯑꯗꯣ ꯐ꯭ꯂꯥꯏꯠ ꯇꯤꯀꯦꯠꯀꯤꯕꯨꯗꯤ ꯌꯥꯎꯗꯦ ꯑꯗꯨꯗꯨꯗꯤ ꯐ꯭ꯂꯥꯏꯠꯇꯣ ꯑꯩꯈꯣꯏꯅ ꯀꯛꯆꯗꯣꯏꯅꯦ ꯑꯗꯨꯑꯣ ꯑꯣꯏꯗꯤ ꯈꯤꯇꯪ ꯇꯨꯡꯁꯤꯜꯂꯗꯤ ꯑꯗꯨꯝ ꯉꯝꯅꯤꯗꯅꯀꯣ ꯑꯗꯨꯗꯤ ꯑꯗꯨꯃꯥꯏꯅ ꯍꯧꯅ ꯍꯧꯅꯔ ꯆꯠ ꯆꯠꯂꯗꯤ ꯅꯨꯡꯉꯥꯏꯅꯤ ꯆꯠꯅꯤꯡꯉꯦꯕ ꯑꯗꯨꯃꯥꯏꯅ ꯑꯣꯏꯅ ꯃꯅꯥꯂꯤ ꯆꯠꯄ ꯌꯥꯏ ꯃꯦꯘꯥꯂꯌꯥꯁꯨ ꯆꯠꯄ ꯌꯥꯏ ꯁꯤꯀꯤꯝ ꯆꯠꯄ ꯌꯥꯏ ꯆꯠꯁꯤ ꯀꯩꯅꯣꯒꯁꯨ ꯈꯔ ꯈ ꯍꯧꯅꯔꯒ
ꯆꯠꯁꯦ ꯌꯥꯏꯌꯦ ꯋꯤꯟꯇꯔ ꯃꯇꯝꯗ ꯑꯣꯏꯅ ꯆꯠꯁꯦ
ꯋꯤꯟꯇꯔ ꯋꯤꯟꯇꯔ ꯋꯤꯟꯇꯔ ꯁꯤꯀꯤꯝꯁꯦ ꯀꯔꯝ ꯀꯔꯤ ꯊꯥꯗ ꯀꯗꯤ ꯅꯨꯡꯉꯥꯏꯖꯥꯠꯅꯣꯀꯣ ꯆꯠꯄꯁꯦ ꯍꯦꯟꯅ
ꯑꯗꯨꯝ ꯃꯣꯏꯁꯨ ꯌꯥꯝ ꯏꯪꯕ ꯃꯐꯝꯅꯤꯅ ꯑꯗꯨꯝ ꯑꯩꯈꯣꯏ ꯁꯤꯗ ꯋꯤꯟꯇꯔ ꯆꯪꯉꯛꯄ ꯃꯇꯝꯗ ꯃꯣꯏꯗꯁꯨ ꯑꯗꯨꯝ ꯆꯞ ꯃꯥꯟꯅꯔꯝꯒꯅꯤ
ꯗꯥꯔꯖꯤꯂꯤꯡꯁꯨ ꯆꯠꯅꯤꯡꯉꯦ ꯑꯁ ꯆꯠꯅꯤꯡꯕꯩ ꯆꯠꯅꯤꯡꯕ ꯉꯥꯛꯇꯥ ꯀꯩꯅꯣꯒꯤꯅꯦ
ꯑꯥ
ꯊꯥꯏꯂꯦꯟꯒꯤꯁꯨ ꯍꯥꯟꯅꯗꯤ ꯚꯤꯖꯥ ꯌꯥꯎꯗꯕ ꯌꯥꯔꯝꯕꯗꯣ ꯌꯥꯗ꯭ꯔꯦ ꯍꯥꯏꯉꯣ
ꯊꯥꯏꯂꯦꯟꯒꯤꯗꯤ ꯑ ꯍꯥꯟꯅ ꯕꯤꯖꯥ ꯌꯥꯎꯗ꯭ꯔꯤꯀꯥꯟꯗ ꯈꯪꯍꯧꯗ꯭ꯔꯦꯅꯦ ꯑꯗꯨꯝ ꯀꯥꯟꯗ ꯆꯠꯂꯝꯗꯧꯅꯦ ꯍꯥꯟꯅ
ꯑꯁ ꯑꯗꯨꯕꯨꯗꯤ ꯀꯩꯁꯨ ꯀꯌꯥꯝ ꯆꯠꯀꯦ ꯍꯥꯏꯔꯒꯗꯤ ꯄꯩꯁꯥ ꯂꯩꯇꯕꯩ ꯋꯥꯅꯤꯗ
ꯃꯥꯅꯦ
ꯆꯠꯀꯦ ꯍꯥꯏꯕꯩꯗꯤ ꯄꯩꯁꯥꯕꯨ ꯂꯩꯔꯗꯤ ꯆꯠꯄꯩꯗꯤ ꯌꯥꯏꯌꯦꯕ
ꯎꯝ
ꯎꯝ
ꯑꯦꯚ꯭ꯔꯤ ꯏꯌꯥꯔ ꯈꯨꯗꯤꯡꯒꯤ ꯑꯗꯨꯝ ꯇ꯭ꯔꯤꯞ ꯑꯃꯝꯃꯝ ꯆꯠꯄꯗꯤ ꯌꯥꯏꯗꯅ ꯈꯤꯇꯪ
ꯌꯥꯏꯉꯣ ꯊꯥꯗ ꯑꯅꯛꯄꯗ ꯑꯣꯏꯔꯒꯅ ꯊꯥ ꯇꯔꯨꯛꯀꯤ ꯑꯃꯃꯝ ꯆꯠꯄ ꯌꯥꯏ ꯆꯍꯤ ꯑꯃꯗ ꯑꯅꯤꯔꯛ
ꯌꯥꯏ ꯑꯗꯨꯅꯦ
ꯑꯥꯎꯠꯁꯥꯏꯠ ꯀꯟꯇ꯭ꯔꯤ ꯑꯣꯏꯔꯒꯅ ꯑꯃꯃꯝ
ꯃꯥꯅꯦ
ꯍꯧꯖꯤꯛ ꯆꯠꯍꯧꯗꯅ ꯀꯔꯝ ꯀꯥꯟꯗ ꯆꯠꯀꯅꯤ
ꯄ꯭ꯂꯥꯅꯤꯡꯁꯨ ꯋꯥꯟ ꯏꯔ ꯋꯥꯟ ꯏꯌꯥꯔ ꯃꯅꯨꯡꯗ ꯇ꯭ꯔꯤꯞ ꯑꯃ ꯇꯨ ꯌꯔꯁ ꯃꯅꯨꯡꯗꯅ ꯑꯥꯎꯠꯁꯥꯏꯠ ꯏꯟꯗꯤꯌꯥ ꯀꯥꯏꯅꯒ ꯁꯨꯃꯥꯏꯅ ꯄ꯭ꯂꯥꯅꯤꯡ ꯇꯧꯍꯧꯔꯗꯤꯀꯣ
ꯃꯔꯨ ꯑꯣꯏꯅ ꯇꯧꯔꯁꯤꯔ ꯈꯪꯗ꯭ꯔꯦꯗ
ꯑꯗꯨꯅ ꯐꯔꯅꯤ
ꯆꯠꯅꯕꯒꯤ ꯅꯠꯇ꯭ꯔꯥ ꯅꯠꯇ꯭ꯔꯗꯤ ꯅꯛꯁꯤꯜꯂꯛꯀꯥꯟꯗ ꯀꯩ ꯍꯥꯏꯗꯤ ꯄꯩꯁꯥ ꯂꯩꯒ ꯂꯩꯇꯦꯒ ꯍꯥꯏꯗꯤ ꯑꯆꯧꯕ ꯁꯦꯟꯐꯝ ꯑꯃ ꯄꯨꯊꯣꯔꯛꯄꯅꯤꯅ ꯑꯗꯨꯗꯗꯤ ꯂꯩꯇꯦ ꯍꯥꯏꯗꯅꯀꯣ
ꯍꯣꯏ
ꯄꯩꯁꯥꯗꯨꯝ ꯃꯔꯨꯞ ꯑꯣꯏ ꯀꯩ ꯑꯣꯏ ꯇꯧꯔꯒꯗꯤ ꯑꯗꯨꯝ ꯊꯥ ꯈꯨꯗꯤꯡꯒꯤ ꯍꯨꯟꯈꯤꯕꯅꯤꯅ ꯄꯥꯞ ꯑꯣꯏꯁꯤꯜꯂꯨꯗ ꯗꯕꯅꯤꯅ ꯑꯗꯨꯝ ꯍꯨꯟꯖꯔꯛꯆꯅꯤꯕ ꯑꯗꯨꯒ ꯍꯌꯦꯡ ꯄꯩꯁꯥꯗꯣ ꯁꯨꯔꯀꯥꯟꯗ ꯄꯨꯂꯞ ꯆꯠꯈꯤꯕꯗꯨꯅ ꯐꯩꯌꯦꯕ
ꯐꯩꯌꯦ ꯑꯗꯨꯅ ꯀꯅꯥꯝꯇꯁꯨ ꯋꯥꯠꯇꯕ
ꯑꯗꯨꯅꯦ ꯑꯗꯨ ꯑꯣꯏꯔꯗꯤ ꯃꯣꯏ ꯃꯔꯨꯞ ꯍꯨꯟꯕ ꯊꯥ ꯊꯥꯏ ꯈꯕꯔꯍꯨꯟꯕꯗꯨꯗꯤ ꯌꯥꯏꯗꯅ ꯑꯗꯨꯅꯕꯨ ꯐꯗꯧ ꯃꯥꯟꯁꯤꯜꯂꯛꯂꯦ ꯍꯥꯏꯗꯧꯅ ꯎꯝ
ꯍꯧꯖꯤꯛꯀꯤ ꯃꯅꯤꯄꯨꯔꯒꯤ ꯇ꯭ꯔꯦꯚꯦꯜꯒꯤ ꯑꯃ ꯂꯩꯕꯗꯨꯁꯨ ꯃꯣꯏꯗꯣ ꯄꯩꯁꯥ ꯍꯥꯟꯅ ꯈꯔ ꯑꯦꯗꯚꯥꯟꯁ ꯄꯤꯁꯜꯂꯀꯥꯟꯗ ꯊꯥ ꯑꯃ ꯑꯅꯤꯒꯤ ꯃꯇꯨꯡꯗ ꯃꯣꯏ ꯑꯗꯨꯃꯥꯏꯅ ꯄꯦꯛꯀꯦꯖ ꯁꯥꯔꯀꯥꯟꯗ ꯊꯥꯕꯅꯦꯕ
ꯑꯗ ꯑꯩꯅ ꯑꯩꯅ ꯈꯟꯕꯗ ꯃꯣꯏ ꯗꯣ ꯑꯩꯈꯣꯏ ꯃꯤ ꯁꯨꯖꯔꯒꯗꯤꯅꯦ
ꯍꯣꯏ
ꯃꯣꯏꯒꯤ ꯑꯩꯗꯤ ꯃꯣꯏꯒꯤ ꯅꯣꯏ ꯃꯤ ꯃꯔꯤ ꯑꯃ ꯍꯥꯏꯗꯤ ꯃꯅꯥꯂꯤ ꯆꯠꯀꯦ ꯍꯥꯏꯔꯁꯨ ꯑꯩꯈꯣꯏ ꯃꯤ ꯃꯣꯏꯗꯤ ꯋꯥꯠꯂꯕꯗ ꯃꯤ ꯃꯔꯤꯗꯤ ꯍꯥꯏꯌꯦꯕꯀꯣ ꯌꯥꯃꯒꯩ ꯌꯥꯏꯌꯦꯕ ꯑꯗꯨ ꯃꯤ ꯃꯉꯥ ꯇꯔꯨꯛ ꯑꯗꯨꯃꯥꯏꯅ ꯍꯧꯅꯔꯒ ꯃꯣꯏ ꯑꯩꯈꯣꯏ ꯒ꯭ꯔꯨꯞ ꯑꯃ ꯁꯨꯃꯥꯏꯅ ꯆꯠꯀꯦ ꯇ꯭ꯔꯤꯞꯁ ꯑꯃ ꯁꯤꯟꯕꯤꯌꯣ ꯈꯣꯠꯂꯣ ꯍꯥꯏꯔꯒꯗꯤꯀꯣ
ꯎꯝ
ꯃꯤ ꯃꯣꯏ ꯃꯁꯤꯡꯒꯤ ꯄꯩꯁꯥ ꯂꯩꯗꯅ ꯃꯤ ꯃꯁꯤꯡꯒꯤ ꯑꯣ ꯃꯤꯒꯤ ꯄꯩꯁꯥꯗꯣ ꯑꯗꯣ ꯑꯩꯈꯣꯏꯒꯤ ꯄꯤꯐꯝ ꯊꯣꯛꯄꯗꯣ ꯄꯤꯔꯀꯥꯟꯗꯗꯤ ꯑꯗꯨꯝ ꯌꯥꯕꯖꯥꯠ ꯃꯣꯏ ꯁꯤꯟꯕꯤꯕꯁꯦ ꯊꯣꯏꯒꯦ ꯑꯝꯇ ꯂꯣꯜꯂꯨꯑꯣ ꯌꯥꯕꯖꯥꯠꯅꯦꯔꯣ ꯑꯩꯅ ꯈꯟꯕꯗꯣ
ꯆꯠꯁꯦ ꯌꯥꯏꯌꯦ ꯍꯥꯟꯅ ꯑꯩꯈꯣꯏ ꯃꯁꯦꯟ ꯒ꯭ꯔꯨꯞ ꯍꯥꯟꯅ ꯁꯦꯝꯈꯤꯁꯦ
ꯅꯪ ꯀꯥꯏ ꯀꯥꯏ ꯆ ꯀꯩ ꯂꯝ ꯆꯔ ꯅꯪ
ꯆꯠꯄꯗ ꯏꯟꯇꯔꯦꯁ ꯈꯔ ꯂꯩꯖꯕ ꯃꯤ ꯍꯥꯏ ꯇꯔꯦ
ꯑꯣ ꯆꯠꯃꯤꯟꯅꯕ ꯅꯨꯡꯉꯥꯏꯕ ꯍꯥꯏꯗꯤ ꯂꯩꯗꯅ ꯈ ꯑꯗꯨꯃꯥꯏꯅ ꯆꯠꯅꯤꯡꯕ ꯄꯨꯅꯤꯡꯕ ꯃꯤꯗꯨꯅꯦꯕ
ꯅꯨꯡꯗꯤ ꯅꯨꯡꯉꯥꯏꯅꯤꯕꯣ
ꯟꯅꯗꯤꯦ
ꯑꯩ ꯗꯥꯔꯖꯤꯂꯤꯡ ꯆꯅꯤꯡꯉꯦ
ꯎꯝ
ꯐꯥꯔꯁ ꯄ꯭ꯔꯥꯏꯌꯣꯔꯤꯇꯤꯗ ꯑꯗꯨꯒ ꯍꯤꯃꯥꯆꯜ ꯍꯤꯃꯥꯆꯜ ꯆꯅꯤꯡꯉꯦ
ꯑ
ꯑꯗꯨꯝ ꯀꯩ ꯍꯥꯏꯥꯏꯅꯤ ꯂꯣꯡ ꯗ꯭ꯔꯥꯏꯚꯀꯨꯝꯕ ꯑꯣꯏꯅ ꯆꯠꯅꯤꯡꯉꯦꯕ
ꯑꯁ ꯑꯦ ꯍꯣꯏ ꯑꯩꯗꯤ ꯏꯟꯗꯤꯌꯥ ꯃꯅꯨꯡꯗꯗꯤꯀꯣ ꯏꯟꯗꯤꯌꯥ ꯃꯅꯨꯡꯗꯤ ꯑꯩꯗꯤ ꯅꯣꯔꯠ ꯏꯁꯇ ꯑꯩꯅ ꯆꯠꯅꯤꯡꯉꯤꯁꯦ ꯗꯥꯔꯖꯤꯂꯤꯡꯗꯨ ꯑꯃ ꯆꯠꯅꯤꯡꯉꯦ ꯃꯦꯘꯥꯂꯌꯥ ꯆꯠꯅꯤꯡꯉꯦ ꯃꯅꯥꯂꯤ ꯍꯥꯏꯖꯠꯅꯤꯡꯉꯦ ꯁꯤꯀꯤꯝ ꯆꯠꯅꯤꯡꯉꯦ
ꯀꯦꯔꯂꯥꯁꯨ ꯌꯥꯝ ꯐꯖꯩꯣ
ꯑꯩ ꯀꯦꯔꯂꯥꯁꯨ ꯐꯖꯩꯅꯦ ꯀꯦꯔꯂꯥꯒꯨꯝꯕꯕꯁꯤꯁꯨ ꯆꯠꯅꯤꯡꯉꯦꯅ ꯄꯩꯁꯥꯗꯤ ꯀꯌꯥꯝ ꯌꯥꯝꯌꯥꯝ ꯑꯣꯏꯖꯥꯠꯣ ꯑꯗꯣ ꯏꯟꯗꯤꯌꯥ ꯃꯅꯨꯡꯗꯗꯤꯀꯣ ꯌꯥꯝ ꯂꯥꯞꯈ꯭ꯔꯒꯗꯤ ꯈꯪꯗ꯭ꯔꯦ ꯀꯥꯁꯃꯤꯔ ꯑꯁꯣꯝꯅꯕꯨ ꯑꯣꯏꯈ꯭ꯔꯒꯗꯤ ꯈꯪꯗ꯭ꯔꯦ ꯅꯠꯇ꯭ꯔꯒꯗꯤ ꯑꯒꯤꯩꯅ ꯈꯟꯕꯗ ꯄꯩꯁꯥꯁꯦ ꯈꯪꯕ꯭ꯔꯥ ꯌꯥꯝ ꯀꯥ ꯍꯦꯟꯅꯗꯤ ꯑꯩ ꯇꯤꯛꯀꯦꯠ ꯀꯨꯝꯕꯁꯦ ꯈꯔ ꯇꯥꯡꯕꯁꯤꯗꯅꯦꯕ
ꯑꯗꯣ ꯃꯇꯝ ꯋꯥꯠꯂꯤꯀꯥꯟꯗ ꯈꯔ ꯀꯛꯁꯜꯂ ꯊꯝꯃꯨꯔꯗꯤ ꯑꯃꯨꯛ ꯈꯤꯇꯪꯗꯤ ꯇꯥꯅꯤꯗꯅ
ꯍꯣꯏ ꯑꯗꯨꯕꯨꯗꯤ ꯈꯤꯇꯪ ꯂꯥꯞꯄꯤꯉꯩꯩꯅ ꯀꯛꯑꯒꯗꯤ ꯌꯥꯕꯖꯥꯠꯅꯤ ꯑꯗꯣ ꯈ꯭ꯋꯥꯏ ꯐꯔꯛ ꯇ ꯍꯥꯏꯁꯦ ꯀꯩꯅꯣ ꯆꯠꯁꯦ ꯆꯠꯁꯦꯅ ꯍꯥꯏꯅꯗꯣꯏꯅꯦꯕ
ꯍꯏ
ꯑꯗꯨꯒ ꯍꯦꯡ ꯆꯠ ꯆꯠꯂꯁꯦ ꯍꯥꯏꯔ ꯃꯥꯗꯂ ꯑꯗꯨꯝ ꯑꯃ ꯑꯃ ꯃꯔꯝ ꯑꯃ ꯅꯠꯇ꯭ꯔꯒ ꯑꯃ ꯑꯗꯨꯝ ꯇꯧꯔꯒ ꯍꯦꯛꯇ ꯇꯣꯛꯈꯤꯕ ꯍꯦꯛꯇ ꯇꯣꯛꯈꯤꯕ ꯆꯠꯄꯁꯦ ꯍꯦꯛꯇ ꯐꯔꯛ ꯇꯥꯕꯩ ꯇꯥꯏꯞꯇ ꯇꯧꯋꯦꯕ ꯆꯠ ꯆꯔꯗꯣ ꯑꯗꯨꯝ ꯆꯛꯁꯤꯜꯂꯛꯑꯀꯥꯟꯗ ꯑꯗꯨꯝ ꯇꯣꯡꯈꯤꯕ
ꯑꯗꯣ ꯄ꯭ꯂꯥꯅꯤꯡ ꯐꯖꯅ ꯇꯧꯗꯕꯩꯅꯦ
ꯈ꯭ꯋꯥꯏ ꯃꯔꯨꯏ ꯑꯣꯏꯅ ꯀꯩ ꯍꯥꯏꯔꯛꯀꯅꯤ ꯈꯪꯕ꯭ꯔꯥ ꯄꯩꯁꯥ ꯂꯩꯇꯦ ꯁꯤꯗꯅꯦꯕ ꯃꯥꯔꯛꯇꯣꯏꯖꯦ
ꯍꯣꯏ ꯑ ꯃꯔꯨꯞꯀꯨꯝꯕ ꯇꯧꯔꯒꯗꯤ ꯄꯩꯁꯥꯗꯣ ꯁꯨꯃꯥꯏꯅ ꯆꯠꯄꯒꯤꯅꯦꯅ ꯈꯥ ꯊꯝꯈ꯭ꯔꯕꯅꯤꯅ ꯍꯌꯦꯡ ꯆꯠꯂꯝꯗꯥꯏꯗ ꯄꯨꯜꯂꯞ ꯄꯨꯂꯞ ꯇꯤꯛꯀꯦꯠ ꯀꯛꯄ ꯈꯣꯠꯄꯗꯣ ꯅꯨꯡꯉꯥꯏꯗꯅ ꯐꯥꯅꯥ ꯂꯩꯔꯝꯗ ꯇꯥꯔꯒꯁꯨ ꯍꯥꯟꯅ ꯍꯥꯟꯅꯗꯒꯤ ꯍꯧꯅ ꯇꯦꯛ ꯇꯦꯛ ꯇꯦꯛ ꯈꯔ ꯈꯔ ꯊꯥꯡꯕ ꯍꯧꯔꯃꯤꯅ ꯑꯗꯨꯅꯗꯤ ꯈꯔ ꯐꯅꯤꯕ
ꯃꯔꯨꯞ ꯑꯣꯏꯅ ꯇꯧꯕꯅ ꯐꯗꯧ ꯃꯥꯜꯂꯦ ꯍꯥꯏꯁꯦ ꯑꯗꯨꯅꯅꯦ
ꯐꯅꯤꯌꯦ ꯃꯔꯨꯞ ꯇꯧꯕꯅ ꯁꯣꯏꯔꯣꯏꯗꯣꯏꯅꯦ
ꯑꯩꯈꯣꯏꯒꯤ ꯊꯥꯡ ꯑꯃ ꯇꯧꯔ ꯑꯩꯈꯣꯏ ꯍꯨꯟꯅꯔꯒ ꯑꯩꯈꯣꯏꯒꯤ ꯃꯤ ꯃꯁꯤꯡꯗꯨ ꯄꯩꯁꯥ ꯁꯨꯗꯣꯔꯕ ꯀꯥꯟꯗꯣ ꯑꯗꯨꯝ ꯍꯥꯏꯗꯤ ꯃꯇꯝꯗꯨꯗ ꯃꯣꯏ ꯒꯤ ꯊꯥꯒꯠꯂꯛꯄ ꯄꯤꯄꯦꯖ ꯀꯩꯀꯥ ꯊꯥꯒꯠꯂꯛꯄꯗꯨꯗ ꯑꯩꯈꯣꯏꯒꯤ ꯍꯧꯖꯤꯛ ꯄꯩꯁꯥ ꯆꯍꯤ ꯑꯃꯗ ꯅꯠꯇ꯭ꯔꯒ ꯊꯥ ꯇꯔꯨꯛ ꯐꯥꯎꯗ ꯄꯨꯟꯁꯤꯜꯂꯛꯏ ꯄꯩꯁꯥꯗꯨꯅ ꯁꯨꯕ ꯂꯝ ꯂꯩꯗꯅꯀꯣ ꯑꯗꯨꯗ ꯑꯩꯈꯣꯏꯅ ꯑꯄꯥꯝꯕ ꯌꯥꯎꯕ꯭ꯔ ꯌꯦꯡꯉꯒ ꯑꯗꯨꯗ ꯌꯥꯎ ꯇꯥꯔꯗꯤ ꯑꯩꯈꯣꯏ ꯃꯌꯥꯝꯗꯨꯒꯤ ꯄꯩꯁꯥꯗꯣ ꯁꯨ ꯇꯥꯔꯗꯤ ꯑꯗꯨꯗ ꯆꯠꯄ ꯑꯃ ꯅꯠꯇ꯭ꯔꯒꯅ ꯑꯗꯨꯗ ꯌꯥꯎꯗ꯭ꯔꯒꯅ ꯄꯩꯁꯥꯗꯣ ꯑꯗꯨꯝ ꯊꯥ ꯈꯔ ꯍꯥꯞꯀꯠꯂ ꯑꯗꯨꯝ ꯍꯨꯟꯅꯔꯒꯒ ꯃꯊꯪꯒꯤ ꯈꯤꯇꯪ ꯑꯩꯈꯣꯏꯅ ꯄꯥꯝꯕ ꯂꯝ ꯑꯃ ꯍꯥꯏꯔꯀꯥꯟꯗꯒꯥ ꯆꯠꯄ
ꯍꯣꯏ
ꯑꯗꯨꯃꯥꯏꯅ ꯇꯧꯔꯒꯗꯤ ꯌꯥꯗꯤ ꯌꯥꯗꯧ ꯃꯥꯜꯂꯦ ꯑꯩꯅ ꯈꯟꯕꯗ
ꯎꯝ ꯃꯔꯨꯞ ꯈꯨꯇꯧꯁꯤꯁꯨ ꯑꯦꯚ꯭ꯔꯤ ꯃꯟ ꯈꯨꯗꯤꯡꯒꯤ ꯑꯗꯨꯝ ꯃꯥꯒꯤ ꯊꯪꯐꯝ ꯊꯣꯛꯄ ꯑꯗꯨꯝ ꯊꯥꯡꯍꯜꯂꯀꯥꯟꯗ ꯀꯅꯥꯝꯇ ꯄꯤꯗ꯭ꯔꯤꯕ ꯍꯥꯏ ꯇꯥꯔꯦ
ꯀꯥꯅꯥꯝ ꯄꯤꯗꯕꯤꯗ ꯑꯗꯨꯝ ꯊꯝꯖꯤꯟꯗꯣꯏꯕ ꯑꯗꯨꯗꯨꯒ ꯄꯤꯗꯧ ꯅꯠꯇꯦꯕ ꯑꯗꯨꯝ ꯊꯝꯃꯒꯅꯦ ꯑꯗꯨ ꯃꯤꯁꯤꯡꯒꯤ ꯁꯨꯍꯟꯕ ꯍꯥꯏꯗꯣ
ꯍꯣꯏ
ꯑꯗꯨꯃꯥꯏꯅꯥ ꯑꯣꯏꯅꯥ
ꯎꯝ
ꯑꯎ ꯐꯔꯦ ꯑꯗꯨ ꯅꯨꯉꯥꯏꯅꯥ ꯍꯦꯛꯇꯥ
ꯍꯧꯖꯤꯛꯀꯥꯟ ꯑꯥ ꯁꯦꯟ ꯇꯨꯡꯖꯟꯅꯕ ꯀꯩ ꯍꯥꯏꯅꯤ ꯕꯣꯛꯁ ꯃꯆꯥ ꯑꯃꯗ ꯁꯦꯡꯐꯨ ꯑꯣꯏꯅ ꯇꯧꯕ ꯋꯥꯟ ꯂꯥꯛꯀꯤ ꯀꯥꯏꯅꯒ ꯇꯧꯕ ꯑꯃ ꯂꯩꯕꯅꯦꯕ ꯑꯗꯨꯁꯨ ꯌꯥꯝꯅ ꯏꯟꯇ꯭ꯔꯦꯁ ꯂꯩꯌꯦ ꯃꯥꯒꯤꯗꯣ ꯅꯣꯡꯃꯗ ꯋꯥꯟ ꯍꯟꯗ꯭ꯔꯦꯠ ꯇꯨ ꯍꯟꯗ꯭ꯔꯦꯠ ꯑꯗꯩꯗꯤ ꯊ꯭ꯔꯤ ꯍꯟꯗ꯭ꯔꯦꯠ ꯊꯥꯗꯅꯕꯁꯦ ꯃꯥꯏ ꯆꯥꯔꯠ ꯑꯣꯏꯅ ꯐꯖꯅ ꯊꯥꯔꯒ ꯊꯝꯗꯣꯏꯅꯦꯕ ꯄꯩꯁꯥꯁꯦ ꯑꯗꯨꯒ ꯑꯩꯅ ꯉꯝꯖꯕ ꯈ ꯒꯥ ꯑꯗꯨꯝ ꯋꯥꯟ ꯍꯟꯗ꯭ꯔꯦꯗꯀꯤ ꯍꯥꯞꯄ ꯅꯨꯃꯤꯠꯇ ꯋꯥꯟ ꯍꯟꯗ꯭ꯔꯦꯗ ꯍꯥꯞꯄꯅꯤ ꯑꯗꯨꯒ ꯃꯥꯀꯔ ꯑꯃ ꯄꯥꯏꯔꯒ ꯑꯗꯨꯝ ꯇꯤꯛꯀ ꯇꯧꯖꯕ ꯌꯥꯕ ꯑꯗꯣ ꯑꯗꯨꯗꯣ ꯉꯥꯛꯆꯕ ꯉꯝ ꯇꯥꯔꯒꯗꯤ ꯋꯥꯟ ꯂꯥꯛꯁꯦ ꯑꯗꯨꯝ ꯏꯔꯥꯏ ꯂꯥꯏꯅ ꯏꯁꯥꯅ ꯑꯣꯏꯅ ꯇꯨꯡꯁꯤꯟꯖꯕ ꯉꯝꯕꯗꯣ
ꯎꯝ
ꯑꯗꯨꯁꯨ ꯌꯥꯝ ꯅꯨꯡꯉꯥꯏꯅꯤ
ꯎꯃ